ꯇꯥꯕ꯭ꯔꯣ ꯃꯤ ꯂꯩꯕ꯭ꯔꯣ ꯇꯌꯦ ꯇꯌꯦ
ꯊ꯭ꯔꯤ ꯊꯥꯎꯖꯟ꯭ꯔꯣ
ꯑꯩ ꯍꯧꯖꯤꯛ ꯆꯔꯥ ꯋꯥꯟꯕ ꯂꯣꯏꯔꯒ ꯂꯩꯕꯅꯦ ꯍꯗ
ꯌꯥꯝ ꯊꯦꯡꯉꯦꯅ ꯑꯩꯈꯣꯏꯗꯤ ꯉꯁꯥ ꯑꯅ ꯂꯣꯏꯔꯦ
ꯍꯣꯏ ꯄꯨꯡ ꯑꯃ ꯃꯈꯥꯏ ꯑꯗꯨꯋꯥꯏꯗ ꯆꯥꯏꯌꯦ ꯑ ꯍꯧꯖꯤꯛ ꯍꯧꯖꯤꯛ ꯍꯧꯖꯤꯛ ꯕꯦꯔꯥꯅꯤꯍꯦ ꯅꯪꯒꯤ ꯐꯣꯟ ꯂꯥꯛꯇ꯭ꯔꯤꯉꯩꯗ ꯏꯃꯥꯒꯤ ꯈꯣꯡꯗ ꯑꯩꯅ ꯆꯥ ꯂꯣꯟꯕꯤꯕ ꯆꯥ ꯂꯣꯟꯕꯤꯕꯗꯣ ꯑꯃꯨꯛ ꯑꯩꯅ ꯎꯗꯕꯒꯤ ꯎꯗ ꯨ ꯑꯗꯨ ꯒ꯭ꯂꯥꯁꯇꯨꯗꯣ ꯁꯣꯏꯔꯒ ꯇꯧꯔꯒ ꯃꯥꯒꯤ ꯈꯣꯡꯗ ꯇꯥꯈ꯭ꯔꯦ ꯕꯦꯔꯥꯅꯦ ꯅꯣꯛꯅꯤꯡꯉꯤ ꯆꯥ ꯂꯣꯟꯕ꯭ꯔꯕꯨꯛ ꯅꯤꯡꯗ꯭ꯔꯦ ꯍꯥꯏ ꯃꯥ ꯃꯥ ꯁꯥꯎꯋꯦ
ꯐꯣꯟ ꯈꯛ
ꯕꯤꯔꯅꯤ ꯑꯩꯁꯨ ꯄꯤꯔꯔꯣꯏ ꯑꯩꯁꯨ ꯄꯤꯔꯔꯣꯏ ꯑꯩ ꯑꯩꯁꯨ ꯃꯈꯥꯗ ꯊꯝꯃꯨꯕ ꯑꯗꯨꯒꯤ ꯑꯗꯨꯒꯤ ꯕꯤꯔꯌꯥꯅꯤ ꯑꯥ ꯁꯥꯏ ꯁꯥꯏ ꯁꯥꯏ
ꯑ ꯁꯃꯥꯟ ꯒꯦ ꯆ ꯆꯥꯛꯁꯨ ꯆꯥꯅꯤꯡꯗ꯭ꯔꯤꯗ ꯆꯥꯛꯦ ꯍꯥꯏꯁꯤꯔꯥ ꯌꯥꯝ ꯄꯨꯛ ꯂꯥꯝꯃꯦ ꯑꯗꯨ ꯑꯣꯏꯔꯁꯨ ꯑ ꯆꯤꯟꯗ ꯆꯥꯅꯤꯡꯗꯕꯗꯣ ꯎꯝ ꯑꯗꯨꯃꯥꯏꯅ ꯇꯧꯋꯦ ꯇꯜꯂꯦ ꯌꯥꯝ ꯇꯜꯂꯦ ꯃꯁꯤꯁꯦ ꯑꯁꯉꯒ ꯂꯩ
ꯑꯁ ꯀꯔꯤꯒꯤ ꯇꯤꯚꯤ ꯌꯦꯡꯕ꯭ꯔꯣ
ꯉꯁꯥꯏ ꯑꯩ ꯇꯤꯚꯤ ꯌꯦꯡꯉꯦ ꯇꯤꯚꯤ ꯌꯦꯡꯕꯗꯣ ꯑꯃꯨꯛ ꯑꯉꯥꯡꯁꯤꯡ ꯑꯃꯨꯛ ꯂꯥꯛꯑꯦ ꯇꯤꯚꯤ ꯌꯦꯡꯕ ꯎꯔꯒꯀꯣ ꯑꯩ ꯇꯤꯚꯤ ꯌꯦꯡꯕ ꯂꯩꯕꯗ ꯎꯔꯒꯀꯣ ꯃꯣꯏ ꯑꯃꯨꯛ ꯂꯥꯛꯑꯦꯕ ꯂꯥꯛꯑꯒ ꯄꯨꯡ ꯑꯃ ꯑꯗꯨꯋꯥꯏꯗꯗꯤ ꯑꯁ ꯅꯣꯏꯁꯨ ꯆꯠꯂꯣ ꯆꯠꯂꯒ ꯀꯔꯤ ꯍꯥꯏꯁꯤꯔꯥ ꯎꯝ ꯆꯥꯛ ꯂꯥꯝꯔꯝꯒꯅꯤ ꯆꯩꯔꯥꯎ ꯋꯥꯟꯕ ꯆꯠꯂꯣ ꯍꯥꯏꯅꯀꯣ ꯊꯥꯈꯤ ꯃ ꯑꯗꯣ ꯑꯩꯍꯥꯛ ꯆꯥꯛ ꯝꯕ ꯃꯇꯝꯗ ꯎꯝ ꯆꯥꯛ ꯂꯥꯝꯕ ꯃꯇꯝꯗ ꯃꯈꯣꯏꯒꯤꯔ ꯍꯥꯏꯁꯤꯔꯥ ꯁꯥꯕꯗꯣ ꯑꯗꯨꯒꯤ ꯃꯟꯝꯁꯨ ꯑ ꯑꯕꯗꯣ ꯎꯝ ꯑꯗꯨ ꯑꯗꯨꯅ ꯆꯥꯛꯁꯨ ꯆꯥꯅꯤꯡꯗ꯭ꯔꯒ ꯀꯣ ꯎꯝ ꯉꯝꯇꯜꯂꯦ
ꯎꯝ ꯑꯗꯨꯗ ꯃꯔꯛ ꯃꯔꯛꯇꯤ ꯅꯈꯣꯏ ꯌꯨꯝ ꯆꯠꯂꯣ ꯑꯩꯈꯣꯏ ꯉ ꯁꯤ ꯍꯋꯥꯏ ꯑꯁꯥꯡꯃꯛ ꯍꯋꯥꯏ ꯑꯁꯥꯡꯕ ꯆꯥꯏꯌꯦ ꯅꯣꯏꯗꯤ ꯑꯣ ꯁꯧꯒꯔꯤ ꯁꯧꯒ꯭ꯔꯤꯗꯤ ꯍꯧꯖꯤꯛ ꯃꯇꯝ ꯑꯣꯏꯈ꯭ꯔꯕ ꯃꯥꯜꯂꯦ ꯅꯨꯡꯇꯤꯒꯤ ꯑꯗꯨꯝ ꯃꯤ ꯑꯃꯃꯝ ꯁꯧꯒ꯭ꯔꯤ ꯁꯧꯒ꯭ꯔꯤ ꯍꯥꯏꯔꯒ꯭ꯔ ꯃꯇꯝ ꯃꯇꯝꯒꯤ ꯑꯦꯟꯁꯥꯡ ꯉꯥꯏꯕꯗꯣ ꯑꯣꯏꯔꯦ ꯑꯗꯨ ꯐꯩꯗ ꯃꯥꯗꯦ ꯍꯥꯎꯁꯨ ꯍꯥꯎꯕꯅꯤꯅ
ꯍꯣꯏ ꯑꯗꯨꯅ ꯈ꯭ꯋꯥꯏꯗꯒꯤ ꯍꯥꯎꯕꯗꯤ ꯃꯥ ꯑꯣꯏꯌꯦ ꯀꯔꯤ ꯍꯥꯏꯖꯔꯦ
ꯎꯝ ꯁꯥ ꯑꯗꯨꯅꯦ ꯁꯥ ꯍꯥꯞ ꯑꯥ ꯃꯉꯣꯟꯗꯗꯤ ꯁꯥ ꯍꯥꯞꯄꯁꯨ ꯌꯥꯝ ꯍꯥꯎꯋꯦ ꯉꯥ ꯨ ꯍꯥꯎꯋꯦ ꯑꯗꯨꯒ ꯃꯊꯟꯗ ꯊꯣꯡꯁꯨ ꯍꯥꯎꯋꯦ ꯍꯥꯏꯕꯗꯨ
ꯍꯣꯏ ꯍꯣꯏ ꯑꯗꯨ
ꯎꯝ ꯑꯉꯥꯡꯗꯤ ꯇꯨꯝꯈ꯭ꯔꯕ꯭ꯔꯣ
ꯇꯣꯃꯦ ꯃꯤ ꯑꯃꯅ ꯂꯧꯔ ꯆꯠꯈ꯭ꯔꯦ ꯑꯃꯨꯛ ꯍꯒꯦ ꯍꯥꯏ ꯅ ꯂ
ꯑꯣ ꯌꯥꯝ ꯊꯨꯅ ꯆꯥꯎꯥꯛꯋꯅꯤ ꯅꯣꯏꯒꯤ ꯑꯉꯥꯡꯗꯣ ꯐꯖ
ꯍꯧꯖꯤꯛꯇꯤ ꯈꯔ ꯅꯪꯁꯤꯠ ꯂꯥꯛꯄꯅꯤꯅ ꯈꯔ ꯅꯨꯡꯉꯥꯏꯌꯦ ꯉꯁꯥꯏꯁ ꯑꯩ ꯐꯦꯟ ꯊꯥꯔꯁꯨꯀꯣ ꯁꯥꯕ ꯄꯣꯛꯇꯦꯕ ꯏꯐꯦꯅꯣ
ꯑꯩꯗꯤ ꯄꯨꯡ ꯑꯃ ꯀꯨꯝꯕꯒꯤ ꯆꯥꯡꯒ ꯇꯨꯝꯃꯦ ꯄꯨꯡ ꯕꯥꯔꯣ ꯇꯥꯗꯦ ꯎꯝ ꯐꯔꯣꯏ ꯀꯔꯤ ꯍꯥꯏꯕꯅꯣ ꯀꯔꯤ ꯍꯥꯏꯕꯅꯣ ꯇꯥꯗꯤꯌꯦ ꯍꯥ
ꯊꯔꯣꯏ ꯅꯍꯥꯟꯗꯤ ꯊꯔꯣꯏ ꯈꯨꯟꯕ ꯆꯠꯂꯦꯗꯅ ꯉꯁꯤ ꯊꯔꯣꯏ ꯈꯨꯟꯕ
ꯉꯁꯤꯔꯣ ꯉꯁꯤꯗꯤ ꯆꯠꯇꯦ ꯉꯔꯥꯡꯁꯨ ꯆꯠꯇꯦ ꯅꯍꯥꯟꯗꯤ ꯆꯠꯂꯦ ꯇꯟꯈ꯭ꯔꯦ ꯂꯩꯈꯣꯝ ꯂꯩ ꯈꯣꯝꯗꯨꯗꯔ
ꯅꯈꯣꯡ ꯌꯥꯝ
ꯃ ꯂꯗ
ꯎꯝ ꯑꯗꯨ ꯑꯂ
ꯍꯣꯏ ꯑꯁ ꯅꯣꯡꯁꯦ ꯐꯖꯅ ꯆꯨꯒꯗꯕ꯭ꯔꯥ ꯍꯣꯏ ꯍꯧꯖꯤꯛꯇꯤ ꯅꯣꯡ ꯇꯥꯕꯅꯤꯅ ꯑꯃꯨꯛ ꯎꯒꯗꯧꯕ ꯃꯥꯜꯂꯦ ꯐꯤ ꯁꯨꯗꯦ ꯉꯁꯤꯗꯤ ꯑꯩꯈꯣꯏ ꯀꯔꯤꯅꯣ ꯐꯧ ꯍꯥꯎꯕꯅꯦ ꯐꯧ ꯐꯧ ꯐꯧꯋꯦ ꯑꯣ ꯀꯔꯤꯒꯤ ꯀꯔꯤ ꯂꯩꯕ꯭ꯔꯣ ꯉꯟꯅ ꯍꯧꯒꯠꯂꯤꯁꯤꯕ ꯀꯔꯤ ꯊꯕꯛ ꯂꯩꯒꯦ ꯍꯥꯏꯕ ꯉꯟꯅ ꯍꯧꯒꯠꯂꯤꯦ ꯍꯥꯏꯕꯗꯣ ꯑꯣ ꯀꯅꯥꯒꯤ ꯅꯪꯒꯤꯔꯣ ꯑꯉꯥꯡꯒꯤꯔꯣ
꯭ꯔꯦ ꯀꯩꯅꯣ ꯌꯨꯝꯒꯤꯅꯦ ꯀꯒꯥꯥꯔꯇꯦꯟꯒꯨꯝꯕꯀꯣ ꯑ ꯄꯨꯡ ꯑꯃ ꯑꯗꯨꯏ ꯂꯣꯏꯅꯃꯛ ꯀꯪꯈ꯭ꯔꯦ ꯑꯗꯨꯅ ꯂꯧꯁꯤꯟꯗ꯭ꯔꯦ ꯑꯃꯨꯛ ꯍꯧ
ꯑꯩꯗꯤ ꯍꯧꯥꯎꯖꯤ ꯏꯇ ꯅꯣꯡ ꯆꯨꯕꯅꯤꯅ ꯍꯧꯖꯤꯛꯇꯤ ꯆꯠꯊꯣꯛꯄꯁꯨ ꯌꯥꯔꯔꯣꯏ ꯀꯥ ꯃꯅꯨꯡꯗ ꯑꯗꯨꯝ ꯂꯩꯈ꯭ꯔꯅꯤ
ꯅ ꯏ
ꯀ ꯔꯤ ꯍꯥꯏꯕ
ꯌꯨꯝꯗ ꯑꯃꯨꯛ ꯄꯨꯡꯒꯦꯗ ꯍꯜꯂꯛꯑꯦ ꯍꯧꯖꯤꯠ ꯉꯁꯤ ꯑꯌꯨꯛꯇꯛꯇ
ꯑꯣꯝ ꯁꯤ ꯑꯌꯨꯛ ꯑꯌꯨꯛ ꯄꯨꯡ ꯇꯔꯨꯛ ꯇꯔꯨꯛ ꯈꯔ ꯍꯦꯜꯂꯦ ꯆꯠꯄꯗꯣ ꯑꯦ ꯇꯔꯨꯛ ꯃꯈꯥꯏ ꯇꯥꯗꯧꯔꯦ ꯌꯨꯝ ꯌꯧꯔꯛꯄꯗꯨꯣ
ꯑ
ꯏꯃꯥꯅ ꯃꯉꯥ ꯃꯈꯥꯏ ꯑꯩꯅ ꯄꯨꯡ ꯑꯃ ꯈꯦꯅꯕ
ꯌꯥ
ꯎꯝꯥꯟ ꯍꯥꯏꯗꯤ ꯉꯟꯇꯥ ꯇꯨꯝꯃꯤꯍꯦ ꯇꯔꯥꯃꯥꯊꯣꯏ ꯃꯈꯥꯏꯗ ꯇꯨꯝꯃꯦ ꯎꯝ
ꯍꯔꯣꯛ ꯃꯈꯥꯏ ꯌꯥꯅꯦ
ꯎꯝ
ꯀꯔꯤꯅ ꯃ ꯊꯣꯡ
ꯈꯪꯗ꯭ꯔꯦ ꯀꯔꯤ ꯊꯣꯡꯁꯔ ꯆꯥꯛꯁꯪ ꯌꯧꯔꯒ ꯈꯟꯒꯅꯤ ꯍꯧꯖꯤꯛ ꯀꯥ ꯃꯅꯨꯡꯗ ꯂꯩꯕꯅ ꯊꯣꯛꯇꯦ ꯍꯣꯏꯣꯏ ꯍꯥꯏꯌꯣ ꯑꯥ ꯀꯩꯊꯦꯟꯗꯒꯤ
ꯅꯣꯡꯗ
ꯅꯣꯏ ꯌꯦꯟꯁꯥꯡ ꯑꯍꯥꯎꯕ ꯅꯣꯏ ꯅꯨꯄꯥ ꯗ ꯂꯩꯔꯛꯑꯣ ꯍꯥꯏꯌꯣ ꯍꯥꯏꯕꯅꯦ ꯇꯥꯕ꯭ꯔꯣ
ꯅ ꯍꯦꯛ ꯆꯨꯕ ꯃꯗꯒ ꯈꯔ ꯅꯨꯡꯁꯤꯠ ꯇꯥꯔꯗꯤ ꯝꯩ ꯃꯨꯠꯀꯅꯤ ꯇꯟꯕꯗꯣ ꯇꯟꯕꯗꯣ ꯌꯥꯝ ꯇꯜꯂꯦ
ꯑꯁꯦꯡꯕ ꯑꯗꯣ ꯅꯪ ꯃꯣꯃꯣ ꯆꯥꯁꯦ ꯍꯥꯏꯕꯗꯣ ꯑꯗꯨ ꯀꯩꯗꯧꯉꯩ ꯆꯥꯁꯦ ꯍꯥꯏꯕꯅꯣ
ꯑꯦꯛꯖꯝ ꯊꯥ
ꯀ ꯑꯣ ꯍꯌꯦꯡꯗꯤ ꯑꯩꯈꯣꯏ ꯀꯩꯅꯣ ꯂꯩꯌꯦ ꯑꯩ ꯑꯦ ꯀꯅꯥ ꯍꯥꯏꯕ꯭ꯔꯣ ꯑꯩ ꯑꯦꯛꯖꯥꯝ ꯊꯥꯏ ꯍꯥꯏꯅ
ꯑꯦꯖꯥꯝ ꯊꯥꯕꯗꯗꯤ ꯑꯗꯨꯝ ꯅꯨꯡꯉꯥꯏꯕꯅꯤ ꯍꯦ
ꯑꯩ ꯄ꯭ꯔꯤꯈꯥꯥ ꯇꯧꯗꯦ ꯑꯩ ꯇꯧꯗꯦ ꯅꯅꯥꯎꯅꯨꯄꯤ ꯍꯣꯏꯅꯦ ꯇꯧ
ꯒꯦꯁ ꯂꯧꯕ ꯆꯠ
ꯑꯗꯩ ꯅꯪ ꯉꯥꯡꯉꯤꯁꯦ
ꯕꯥ
ꯍꯣꯏꯕ ꯐꯪꯗꯦ -ꯐꯪꯗꯦ ꯍꯧꯖꯤꯛ ꯐꯪꯒꯗꯧꯕ ꯅꯠꯇ ꯀꯦ ꯕꯨꯛ ꯇꯧꯕꯅꯦ
ꯑꯩꯁꯨ ꯂꯧꯅꯤꯡꯉꯥꯏ ꯂꯩꯌꯦꯕ ꯑꯗꯨ ꯑꯣꯏꯔꯁꯨ ꯇꯞꯅ ꯂꯧꯔꯒꯦ ꯃꯁꯤ ꯊꯥꯗꯤ ꯑꯗꯨꯝ ꯌꯥꯒꯅꯤ ꯑꯦꯗꯨꯝ ꯑꯦꯗꯖꯁ ꯇꯧꯔꯒ ꯑꯃꯨꯛ ꯃꯊꯡ ꯊꯥꯗꯗꯤ ꯂꯧꯗ꯭ꯔꯗꯤ ꯌꯥꯔꯣꯏ ꯃꯩꯁꯨ ꯂꯥꯛꯅꯤ ꯂꯥꯛꯂꯣꯏ ꯈꯪꯗꯕꯗꯣ ꯑꯗꯨꯒꯤ
ꯎꯝ
ꯐꯤ ꯁꯨꯔꯒ ꯐꯖꯅ ꯀꯪꯈ꯭ꯔꯦ ꯍꯧꯖꯤꯛꯇꯤ ꯀꯣꯟ ꯐꯦꯡꯅꯤꯡꯉꯥꯏ ꯌꯥꯝ ꯂꯩꯔꯤꯌꯦ ꯑꯗꯨ ꯑꯗꯣ ꯍꯥꯟꯅ ꯐꯦꯡꯈꯤꯒꯦ ꯑꯗꯣ ꯐꯦꯡꯕ ꯂꯣꯏꯔꯒ ꯋꯥꯏꯠ ꯇꯥꯏꯒꯅꯤ ꯑꯃꯒ ꯋꯥꯏꯠ ꯇꯥꯏꯕ ꯂꯣꯏꯔꯒ ꯆꯥꯛ ꯌꯦꯟꯁꯥꯡ ꯑꯃꯨꯛ ꯊꯣꯡꯕ ꯍꯧꯔꯅꯤ ꯇꯜꯂꯤꯗ ꯅꯨꯡꯇꯤꯒꯤ ꯊꯣꯡꯕꯒꯤꯀꯣ ꯇꯜꯂꯦ ꯉꯁꯤ
ꯌꯨꯝꯒꯤ ꯊꯕꯛꯁꯨ ꯌꯥꯝꯃꯦ
ꯀꯣ ꯌꯥꯝ
ꯎꯝ ꯎꯝ ꯃꯥꯅꯦ ꯃꯥꯅꯦ ꯊꯣꯡꯗ꯭ꯔꯁꯨ ꯌꯥꯗꯕ ꯑꯩꯈꯣꯏ- ꯑꯩꯈꯣꯏꯅ ꯆꯥꯅꯤꯡꯗ꯭ꯔꯦ ꯍꯥꯏꯅ ꯊꯣꯡ ꯗꯁꯨ ꯌꯥꯕ ꯑꯣꯏꯔꯗꯤ ꯐꯕ
ꯇꯇꯣ
ꯅꯪꯗꯤ ꯀꯔꯤ ꯌꯦꯟꯁꯥꯡ ꯊꯣꯡꯒꯦ ꯍꯥꯏꯕ꯭ꯔꯣ
ꯀꯅꯥꯅ ꯄꯨꯔꯛꯄ꯭ꯔꯥ
ꯀꯔꯤ ꯄꯨꯔꯛꯄ꯭ꯔꯣ
ꯀꯅꯥꯅ ꯄꯨꯔꯛꯄꯅꯣ ꯑꯗꯣ
ꯀꯔꯤ ꯄꯨꯔꯛꯄ꯭ꯔꯣ ꯍꯥꯏꯔꯒ
ꯑ ꯑꯩꯈꯣꯏꯒꯤ ꯌꯨꯝꯗ ꯊꯝꯂꯝꯃꯦ ꯅ
ꯎꯝ ꯅꯣꯏ ꯂꯩꯀꯥꯏꯒꯤ ꯑꯣꯏꯔꯝꯒꯅꯤ
ꯟꯁꯤ ꯁꯛ
ꯎ
ꯌꯨꯝ ꯃꯣꯠ ꯄꯁꯦ -ꯌꯨꯝ ꯃꯣꯠ ꯄꯁꯦ ꯁ ꯑꯃꯛ ꯑ ꯍꯦ ꯁꯦꯡꯕ ꯂꯣꯏꯔꯒ ꯑꯃꯨꯛ ꯊꯤ ꯐꯥꯏꯕꯤꯒꯅꯤ ꯌꯥꯝ ꯇꯜꯂꯦ
ꯑꯗꯨꯣ ꯍꯥꯠꯇꯣꯛꯑꯒ ꯆꯥꯊꯣꯛꯑꯣ ꯑꯗꯨ ꯑꯣꯏꯔꯗꯤ ꯐ ꯕꯤꯔꯔꯣꯏ ꯍꯥꯠꯇꯣ ꯄꯤꯔꯣ ꯑꯗꯨ ꯀ ꯆꯊ ꯎꯝ
ꯆꯂꯦ ꯏꯁꯤꯡꯁꯨ ꯐꯖꯅ ꯂꯥꯛꯇꯦ ꯏꯁꯤꯡ ꯐꯖꯅ ꯂꯥꯛꯑꯗꯤ ꯑꯗꯨꯝ ꯁꯦꯡꯅꯁꯨ ꯀꯔꯤꯁꯨ ꯇꯧꯋꯤ ꯀꯔꯤꯁꯨ ꯇꯧꯗꯦꯕ ꯏꯁꯤꯡ ꯂꯥꯛꯇꯕꯅ ꯏꯁꯤꯡ ꯂꯥꯛꯇꯕ ꯃꯇꯝꯗ ꯑꯃꯨꯛ ꯃꯣꯠꯍꯟꯗꯗꯦꯀꯣ ꯑꯁ ꯋꯥꯕ
ꯍꯣꯏ ꯍꯣꯏ ꯃꯥꯅꯦ ꯏꯁꯤꯡ ꯂꯩꯇ꯭ꯔꯗꯤ ꯕꯦꯔꯥꯅꯦ
ꯍꯧꯖꯤꯦ ꯀꯥꯟ
ꯎ ꯅꯣꯏ ꯃꯊꯛ ꯂꯩꯀꯥꯏꯒꯤꯁꯨ ꯏꯁꯤꯡ ꯋꯥꯕ꯭ꯔꯅꯦ
ꯁꯤ ꯍ ꯐꯕꯅꯦ
ꯎ ꯑꯗꯨ ꯇꯨꯇꯤ ꯇꯥꯗ꯭ꯔꯣ ꯍꯥꯏꯕꯅꯦ ꯅꯣꯏꯒꯤ
ꯍꯛꯆꯥꯡꯈꯩꯁꯨ ꯐꯩ ꯍꯥꯏ ꯏꯔꯨꯕ ꯃꯇꯝꯗꯁꯨ ꯑꯗꯨ ꯂ ꯍꯦꯟꯅ ꯐꯩ
ꯍꯣꯏ ꯍꯣꯏ ꯍꯣꯏ ꯑꯗꯨ ꯅꯣꯏꯒꯤ ꯇꯨꯇꯤ ꯇꯥꯗꯕ꯭ꯔꯥ ꯍꯥꯏꯕꯅꯦ ꯏꯆꯦ
ꯑꯦ ꯀꯔꯤꯇꯥꯁꯤ ꯔ ꯈꯪꯗ꯭ꯔꯦ ꯍꯧꯖꯤꯛ ꯄꯣꯡꯁꯨ ꯆꯥꯛ ꯊꯣꯡꯕ ꯃꯇꯝꯁꯨ ꯌꯥꯎꯔꯛꯈ꯭ꯔꯦ ꯍꯧꯖꯤꯛꯇꯤ ꯑꯃꯨꯛꯀꯀꯔꯤ ꯃꯊꯦꯜ ꯊꯣꯡꯁꯤꯦꯔꯥ ꯈꯪꯗ꯭ꯔꯦꯗ
ꯍꯥꯎ ꯍꯥꯎꯕ ꯊꯉ
ꯊꯧꯔꯤ ꯑꯣꯏꯅ ꯑꯃꯨꯛ ꯍ ꯆꯔ ꯈꯪꯗ꯭ꯔꯦ ꯀꯔꯤ ꯇꯧꯁꯤꯔ
ꯑꯗꯨ ꯑꯗꯨꯅ ꯐꯔꯦ ꯁꯧꯤ ꯑꯃꯨꯛ ꯊꯣꯡꯉꯣ ꯍꯥꯎꯕꯅꯦ ꯑꯗꯨꯅ ꯉꯥꯒ ꯁꯥꯒ ꯌꯥꯎꯅ ꯊꯣꯡꯉꯣ ꯑꯩꯈꯣꯏꯗꯤ ꯈꯪꯗꯦ ꯑꯩꯈꯣꯏꯁꯨ ꯀꯔꯤ ꯊꯣꯡꯁꯤꯔ ꯒꯟ ꯇꯗ꯭ꯔꯤ
ꯅꯣꯡꯈ꯭ꯔꯥꯈ꯭ꯔꯥ ꯆꯔꯤ
ꯀꯊ ꯇ
ꯐꯖꯅꯗꯤ ꯆꯨꯗ꯭ꯔꯦ ꯈꯔ ꯈꯔ ꯆꯨꯔꯨꯔꯒ ꯂꯩꯑꯦ
ꯍꯣꯏ ꯑꯣ ꯑꯩꯈꯣꯏꯗꯁꯨ ꯈꯔ
ꯉꯥꯅꯨ ꯉꯁꯤ ꯉꯥꯅꯨ ꯑꯃ ꯄꯨꯔꯛꯑꯦ ꯃꯆꯥꯥꯛ ꯑꯃꯈꯛꯇ ꯐꯪꯒꯀꯣ ꯉꯁꯤ ꯂꯥꯛꯑꯦꯕ
ꯎꯝ ꯎ ꯂꯩ ꯍꯌꯦ ꯑꯩꯈꯣꯏꯒꯤ ꯌꯨꯝ ꯉꯥꯅꯨ ꯉꯥꯅꯨꯒꯤ